ꯑꯣ ꯇꯥꯏ ꯑꯣ ꯆꯔ‌‌ꯦ ꯍꯧꯖꯤꯛꯇꯥ ꯅꯣꯏꯗꯤ
ꯀꯩꯅ ꯎꯝ ꯀꯩ ꯏꯟꯖꯥꯡ ꯆꯥꯔꯒ‌ꯦ
ꯑꯦꯁ ꯉꯁꯤꯗꯤ ꯉꯥ ꯆꯥꯏꯌ‌ꯦ ꯑꯗꯨꯒꯤ ꯉꯥꯟꯅꯖꯕꯥ ꯍꯥꯎ ꯍꯣꯏ ꯍꯥꯎ
ꯑꯁ ꯅꯨꯡꯇꯤꯒꯤ ꯑꯗꯨꯃꯥꯏꯅ ꯆꯥꯒꯗꯕ ꯂꯩꯔꯤꯗꯤ ꯐꯒꯗꯕꯅꯤꯅꯦ
ꯍꯣꯏ ꯅꯣꯏꯗꯤ ꯆꯥꯗ꯭ꯔꯤꯕꯣ
ꯏꯁ ꯆꯗꯤꯌ‌ꯦ ꯍꯥꯏ
ꯌꯨꯝ ꯐꯥꯎ ꯂꯤꯛꯇꯔꯤꯌ‌ꯦ
ꯌꯨꯝꯕꯨꯛ ꯂꯥꯛꯇ꯭ꯔꯤꯌꯦ ꯀꯗꯥꯏ ꯆꯠꯂꯤꯕ꯭ꯔꯣ ꯍꯧꯖꯤꯛꯕꯣ
ꯑ
ꯏꯔꯥꯡ ꯐꯠꯇ꯭ꯔꯤꯉꯩꯁꯤꯗꯥ
ꯑꯥ ꯌꯨꯝꯒꯤ ꯌꯨꯝꯒꯤ ꯃꯅꯥꯛꯇꯅꯤꯗꯥ
ꯑꫭ ꯂꯩꯀꯥꯏꯗꯥ
ꯎꯝ ꯂꯩꯀꯥꯏꯗꯅꯤꯅ ꯂꯩꯕꯗꯤ
ꯁꯟꯗꯦꯅꯤꯅ ꯀꯣꯏꯕ ꯆꯠꯄꯤ ꯑꯣꯏꯔꯝꯅꯤꯅꯦ
ꯑ ꯑꯣ
ꯉꯟꯅꯥ ꯍꯥꯟꯂꯛꯑꯁꯨ ꯀꯩꯁꯨ ꯇꯧꯅꯤꯡꯉꯥꯏ ꯂꯩꯇꯦꯅꯥ
ꯌꯨꯝꯗ꯭ꯔꯣ꯫
ꯑꯣ ꯍꯥ
ꯌꯨꯝ ꯗ꯭ꯔꯕ꯫
ꯍꯣꯏ ꯌꯨꯝ ꯃꯅꯥꯛꯇꯅꯤꯗ ꯂꯩꯕꯨꯗꯤ ꯌꯨꯝꯗꯗꯤ ꯅꯠꯇꯕ꯫
ꯑꯩ ꯍꯥꯏꯗꯤ ꯃꯄꯥꯟꯗ ꯀ꯭ꯔꯤꯀꯔꯥ ꯗꯨꯃꯥꯏ ꯂꯩꯕ꯭ꯔꯥꯅ ꯊꯕꯛ ꯁꯨꯔꯒ ꯂꯩꯕ꯭ꯔ ꯌꯨꯝꯗ ꯈꯨꯟꯗꯗꯨ ꯑꯗꯨꯃꯥꯏꯅ ꯂꯩꯕ꯭ꯔꯕ
ꯑꯣ ꯈꯨꯟꯗꯅꯤꯗ꯫ ꯅꯣꯏꯗꯤ꯫
ꯑꯩꯁꯨ ꯉꯥꯛꯇꯗ ꯂꯩ
ꯑꯁ ꯀꯔꯤ ꯊꯕꯛ ꯇꯧꯋꯤꯅꯣ ꯀꯔꯤ ꯀꯔꯤꯅꯣ ꯀꯣꯟꯖꯦꯜ ꯃꯤ ꯌꯥꯝ ꯇꯥꯏꯌꯦ꯫
ꯋꯥꯁꯔꯨꯝꯗ ꯂꯩꯌꯦ
ꯑꯣ꯫
ꯑꯩ ꯒꯤꯔꯨꯝꯗꯣ ꯀꯩꯅꯣꯝꯃ ꯇꯧꯕꯀꯣ꯫ ꯕꯦꯛꯒ꯭ꯔꯥꯎꯟꯗ ꯌꯥꯝꯕ ꯑꯗꯨꯒꯤꯅꯦ꯫ ꯑꯗꯨꯒꯤ ꯋꯥꯁꯔꯣꯝꯗ ꯆꯪꯉ ꯀꯣꯜ ꯇꯧꯕꯅꯦ꯫
ꯑꯣ ꯇꯥꯟ ꯌꯥꯝ ꯆꯥꯗ꯭ꯔꯦꯅꯦ꯫
ꯍꯣꯔꯦꯟꯗꯤ ꯊꯦꯡꯉꯕ ꯀꯥꯟꯗ ꯐꯣꯟꯗ ꯇꯧꯕ ꯅꯨꯡꯉꯥꯏꯔꯣꯏꯗꯕ ꯑꯗꯨꯒꯤꯅꯤ꯫
ꯎꯝ꯫
ꯀꯔꯤ ꯀꯔꯤꯗꯤ ꯇꯧꯕ ꯍꯣꯡꯈ꯭ꯔꯒꯦ ꯀꯔꯤ ꯀꯔꯤ ꯍꯣꯠꯅꯔꯤ꯫
ꯀꯩꯝꯇꯁꯨ ꯍꯣꯠꯅꯗꯦꯗ ꯁ꯭ꯀꯨꯜ ꯀꯇꯔꯤꯅꯦ꯫ ꯅꯣꯏ ꯂꯧ ꯃꯇꯝꯅꯦ ꯂꯧ ꯃꯇꯝꯅꯤꯅ ꯂꯧ ꯀꯣꯏꯕ ꯆꯥꯠꯂꯤꯅꯤ꯫
ꯑꯣ ꯑꯩꯈꯣꯏꯁꯨ ꯂꯧ ꯁꯣꯛꯎꯈꯩꯗ
ꯑꯣ ꯂꯣꯏꯔꯕ꯭ꯔꯣ ꯅꯣꯏꯗꯤ꯫
ꯍꯣꯏ ꯂꯣꯏꯔꯦ ꯈꯣꯏꯗꯤ ꯅꯣꯏꯗꯤ꯫
ꯑꯣ ꯑꯩꯈꯣꯏꯗꯤ ꯍꯞꯇꯥ ꯑꯃ ꯑꯅꯤ ꯂꯩꯕꯗꯤ ꯂꯣꯏꯕ ꯂꯣꯏꯔꯤꯅꯤ ꯑꯩꯈꯣꯏꯁꯨ꯫
ꯑꯣ ꯑꯩꯈꯣꯏꯗꯤ ꯂꯧꯍꯣꯟ ꯍꯨꯟꯗ꯭ꯔꯦ ꯄꯥꯡꯐꯦꯟꯗꯣ ꯄꯥꯡꯐꯦꯟ ꯑꯣꯏꯅ ꯇꯧꯌꯦꯕꯈꯣꯏꯗꯤ꯫
ꯑꯣ ꯑꯗꯨꯅ ꯌꯥꯝ ꯊꯨꯕꯅꯦ ꯁꯤꯗ
ꯎꯝ ꯇꯟꯖꯥꯅ ꯅꯣꯡꯁꯨ ꯃꯇꯝ ꯆꯞ ꯆꯥꯅꯒ ꯆꯨꯔꯛ ꯄꯤꯔꯤꯀꯣ ꯑꯗꯨꯗ ꯐꯠ ꯐꯠ ꯐ ꯐꯠꯅ ꯑꯗꯨꯃꯥꯏꯅꯁꯨꯍꯧꯕꯅꯤꯗ
ꯎꯝ꯫
ꯑꯗꯨ ꯅꯠꯗꯒꯗꯤ ꯌꯥꯗꯕ ꯆꯤꯡꯒꯤ ꯂꯧꯔꯣ ꯇꯥꯝꯒꯤ ꯂꯧꯔ ꯅꯣꯏ ꯑꯗꯨꯕꯣ꯫
ꯍꯥ꯫
ꯆꯤꯡꯒꯤ ꯂꯧꯔ ꯇꯝꯒꯤ ꯂꯧꯔꯕ꯫
ꯇꯝꯒꯤꯅꯤꯗ ꯆꯤꯡꯒꯤ ꯂꯧ ꯁꯨꯗꯦꯗ ꯁꯤ ꯇꯝꯄꯥꯛ ꯌꯥꯝ ꯐꯖꯅ ꯂꯩꯔꯦ꯫
ꯎꯝ꯫ ꯂꯧꯗꯤ ꯆꯥꯎꯕ꯭ꯔꯣ ꯁꯉꯥꯝ ꯀꯌꯥꯅꯣ꯫
ꯑꯁ ꯈꯪꯗꯦꯗ ꯍꯥꯏ ꯈꯪꯗꯦꯗ
ꯁꯪꯉꯝꯗ ꯆꯠꯇꯦ ꯅꯪꯗꯤ ꯕꯤꯒꯥ ꯑꯗꯨꯃꯥꯏꯟ ꯆꯠꯕ꯭ꯔꯥ ꯀꯃꯥꯏ ꯍꯣꯠꯅꯔꯅꯤ ꯗꯨꯗꯤ
ꯎꯝ
ꯗꯤꯒꯥꯥꯗ ꯋꯥꯏꯅ ꯆꯠꯄ꯭ꯔꯥꯅꯦ ꯅꯣꯏꯕꯣ
ꯍꯥꯥꯏ
ꯂꯧꯗꯕꯨ ꯍꯥꯏꯕ ꯕꯤꯒꯥꯗ ꯑꯣꯏꯅ ꯆꯠꯄ꯭ꯔꯥꯕꯥ
ꯗꯤꯒꯥ
ꯕꯤꯒꯥ ꯍꯥꯏꯕ꯭ꯔꯥ ꯍꯥꯔ ꯑꯦꯀꯔ ꯀꯦꯝ ꯑꯥ ꯀꯔꯤ ꯀꯔꯥ ꯑꯗꯨꯃꯥꯏꯟ ꯆꯇ꯭ꯔꯅꯦ ꯍꯥꯏ ꯀꯌꯥ ꯄ꯭ꯔ ꯂꯧ ꯁꯪꯉꯝ ꯀ꯭ꯔꯤ ꯀ꯭ꯔꯥ ꯑꯗꯨꯃꯥꯏ ꯂꯩꯅꯥ
ꯑꯣ ꯑꯩꯈꯣꯏꯗꯤ ꯂꯧ ꯂꯩꯇꯦꯗ ꯃꯤꯒꯤ ꯒꯥꯔꯤ ꯄꯥꯏꯔꯒ ꯆꯠꯄꯅꯤꯅ ꯑꯩꯈꯣꯏꯗꯤ
ꯑꯣ ꯂꯧ ꯁꯥꯟꯕ
ꯑꯣ
ꯃꯤ ꯒꯤꯜꯂꯧ ꯃꯇꯨꯡ ꯑꯁꯨ ꯈꯔꯒ ꯃꯣꯏꯒꯤ ꯂꯧꯁꯥꯟ
ꯈꯪꯗꯦꯗ ꯑꯩꯗꯤ ꯃꯄꯨꯅ ꯋꯥꯈꯪ ꯑꯩꯗꯤ ꯃꯄꯨ ꯅꯠꯇꯦꯅ ꯈꯪꯗꯦ
ꯑ ꯃꯄꯨ ꯅꯠꯇ꯭ꯔꯁꯨ ꯃꯤꯒꯤ ꯂꯧ ꯑꯗꯨꯃꯥꯏꯟ ꯎꯕꯨ ꯎꯔꯗꯤ ꯁꯪꯉꯝꯗ ꯕꯣꯔꯥ ꯇ꯭ꯔꯦꯠ ꯃꯔꯥꯛꯇ ꯕꯣꯔꯥ ꯇꯔꯥꯅꯤꯊꯣꯏ ꯑꯗꯨꯃꯥꯏꯟ ꯂꯩꯌꯦꯅꯥ ꯂꯧ ꯖꯩꯕ ꯀꯥꯟꯗ ꯃꯤꯒꯤ ꯂꯧꯗꯨꯕꯨ
ꯐꯩꯗꯥ ꯎꯝ
ꯎꯝ
ꯀꯔꯝ ꯀꯥꯟꯗ ꯍꯦꯡꯗꯣꯏꯕ ꯑꯗꯨꯗ ꯂꯦꯡꯗꯣꯏꯕ
ꯍꯥꯥ
ꯀꯔꯝ ꯀꯥꯟꯗ ꯂꯤꯡꯗꯣꯏꯕ ꯑꯗꯨꯗꯤ
ꯀꯝꯀꯥꯟꯗ ꯒ꯭ꯌꯥꯟ ꯇꯥꯗꯦ ꯅꯪꯅ ꯍꯥꯏꯁꯦ ꯑꯩ ꯈꯣꯟꯖꯦꯜꯁꯨ ꯐꯖꯅ ꯇꯥꯗꯦ ꯅꯪꯒꯤꯁꯦ
ꯀ꯭ꯔꯤꯒꯤꯔꯥ ꯑꯩꯗꯤ ꯅꯦꯠꯋꯥꯔꯛꯗꯤ ꯌꯥꯝ ꯐꯖꯅ ꯀꯥꯏꯗꯥ ꯐꯥꯏꯚ ꯖꯤꯅꯦ ꯅꯦꯠꯋꯥꯛꯛꯁꯦ ꯐꯖꯅ ꯀꯥꯏꯌꯦꯕ ꯁꯔꯚꯔꯒꯤ ꯄ꯭ꯔꯣꯕ꯭ꯂꯦꯝ ꯅꯔꯥꯕ
ꯑꯈꯣꯏ ꯑꯁ ꯃꯩ ꯂꯥꯛꯇꯕꯅꯤꯅ ꯑꯩꯈꯣꯏ ꯈꯨꯟꯗꯁꯨ ꯀꯣ ꯅꯦꯋꯥꯔꯛꯁꯦ ꯐꯖꯅ ꯅꯨꯡꯉꯥꯏꯇꯦꯕ ꯑꯩꯈꯣꯏ ꯈꯨꯟꯗꯁꯨ ꯃꯩ ꯂꯥꯛꯇ꯭ꯔꯗꯤ ꯅꯦꯠꯁꯨ ꯐꯖꯅ ꯄꯤꯗꯦꯕ ꯁꯤꯗꯗꯤ ꯃꯩ ꯂꯥꯛꯂꯗꯤ ꯐꯖ ꯎꯝ ꯃꯩ ꯂꯥꯛꯇꯦ ꯑꯩꯈꯣꯏ ꯈꯨꯟꯗ ꯑꯁ ꯈꯪꯗꯦ ꯃꯩꯁꯨ ꯑꯁ ꯌꯥꯝ ꯁꯥꯟꯅꯥꯔꯦ ꯏ ꯀꯥꯏꯔꯗꯅ ꯑꯗꯨ
ꯍꯣꯏ ꯕꯣꯜꯒꯤ ꯃꯇꯝꯗꯀꯣ ꯑꯩꯈꯣꯏꯁꯨ ꯉꯔꯥꯡ ꯂꯥꯛꯇꯦꯅꯦ ꯄꯨꯡ ꯇꯔꯥ ꯃꯥꯊꯣꯏ ꯅꯤꯊꯣꯏ ꯑꯗꯀꯣ ꯕꯣꯜ ꯍꯣꯂꯔꯝꯗꯥꯏꯁꯤꯗꯀꯣ
ꯎꯝ ꯎꯝ
ꯋꯦꯗꯔ ꯐꯠꯇꯕꯅꯤꯅ ꯃꯩꯖꯨ ꯅꯨꯡꯉꯥꯏꯔꯛꯇꯦꯅꯦ ꯍꯟꯗꯛꯁꯦ
ꯄꯩꯁꯥ ꯆꯥꯕꯗꯤ ꯌꯥꯝ ꯆꯥ ꯆꯥꯒꯅꯤ ꯃꯩ ꯂꯥꯛꯄꯗꯤ ꯐꯖꯅ ꯂꯥꯛꯀꯅꯤ
ꯍꯣꯏ ꯈꯣꯏ ꯃꯩꯒꯤ ꯕꯤꯜꯗꯤ ꯔꯤꯆꯥꯔꯖ ꯇꯧꯗ ꯇꯧꯗꯅꯪꯉꯣ
ꯅꯨꯃꯤꯠꯇꯤ ꯑꯗꯨꯃꯥꯏꯅ ꯆꯠꯇꯤ ꯆꯠꯇꯦ ꯅꯍꯥꯟ ꯑꯗꯨꯃꯥꯏꯅ ꯑꯣꯏ ꯌꯦꯡꯉꯁꯦ ꯄꯨꯡ ꯃꯔꯤ ꯃꯉꯥ ꯑꯗꯨꯃꯥꯏꯅ ꯃꯨꯠꯂꯦ
ꯆꯤꯡ ꯂꯣꯝꯗ ꯂꯥꯛꯏꯝꯅꯤꯅ ꯌꯥꯗꯦ ꯑꯗꯨꯒ ꯇꯝꯂꯣꯝꯗ ꯀꯛꯂꯨꯔꯅꯤ
ꯎꯪ
ꯕꯣꯜ ꯌꯦꯡꯅꯤꯡꯉꯥꯏꯖꯨ ꯕꯤꯠꯇ꯭ꯔꯤ ꯌꯥꯎꯗ꯭ꯔꯤꯅꯦ ꯑꯥꯑ ꯕꯤꯠꯇ꯭ꯔꯤ ꯍꯥꯏꯔꯒ ꯑꯥꯁ ꯊꯥꯔꯇꯤ ꯐꯥꯏꯚ ꯈꯛꯇꯅꯤ ꯐꯣꯟꯗ ꯌꯦꯡꯕꯖꯨ ꯅꯨꯡꯉꯥꯏꯗꯨꯅꯦ ꯐꯣꯟ ꯌꯦꯡꯕꯖꯨ ꯅꯨꯡꯉꯥꯏꯗꯦꯕ ꯐꯣꯟꯖꯨ ꯄꯤꯛꯄꯅꯤꯅ ꯇꯤꯚꯤꯗ ꯌꯦꯡꯕꯗꯗꯤꯀꯣ ꯌꯥꯝ ꯅꯨꯡꯉꯥꯏꯌꯦ ꯏꯗꯗꯤ ꯆꯥꯎꯔꯦꯅꯦ ꯌꯦꯡꯕꯖꯨ ꯅꯨꯡꯉꯥꯏꯃ
ꯐꯣꯟꯅꯅꯦ ꯑꯥꯁ ꯃꯆꯥꯅꯤꯅꯦ ꯌꯦꯡꯕ ꯅꯨꯡꯉꯥꯏꯇꯦꯅꯦ
ꯑꯍꯥ ꯕꯨꯁꯇꯔ ꯆꯥꯕꯗꯨ ꯅꯩ ꯄꯦꯛ ꯆꯥꯕꯗꯨ ꯑꯥꯁ ꯍꯥꯐ ꯌꯧꯗ꯭ꯔꯀꯥꯟꯗ ꯍꯟꯗ꯭ꯔꯦꯠ ꯂꯥꯛꯀꯅꯤ ꯑꯥ ꯑꯗꯨ ꯀꯨꯃꯥꯏꯃꯨꯛ ꯑꯗꯨꯃꯥꯏꯅ ꯇꯧꯔꯗꯤ ꯀꯃꯥꯏꯅ ꯌꯦꯡꯅꯤ ꯍꯣꯏ ꯋꯥꯏ ꯐꯥꯏ ꯐꯀ ꯐ꯭ꯔꯤ ꯐꯪꯂꯗꯤ ꯌꯥꯝ ꯅꯨꯡꯉꯥꯏꯒꯗꯕ ꯑꯗꯨꯁꯨ ꯅꯠꯇꯦ ꯍꯥ
ꯐꯥꯏꯐꯖꯤ ꯐꯥꯏꯗꯤ ꯐꯥꯏꯐꯖꯤ ꯐꯪꯗꯤ ꯐꯪꯉꯤ ꯃꯔꯛ ꯃꯔꯛꯇꯖꯨ ꯐꯪꯉꯦꯕ ꯑꯗꯨ ꯐꯝ ꯐꯝꯗ ꯂꯩꯌꯦꯕ ꯎꯪ ꯑꯥꯁ ꯃꯐꯝ ꯈꯨꯗꯤꯡꯗꯗꯤ ꯐꯪꯗꯦꯕ ꯐꯝꯐꯝꯃ ꯂꯩꯌꯦꯕ ꯐꯪꯉꯤꯕ
ꯎꯪ
ꯌꯨꯝ ꯃꯅꯨꯡꯗꯗꯤ ꯐꯪꯉꯤ ꯐꯪꯗꯤꯌꯦ ꯑꯩꯈꯣꯏ ꯈꯨꯟꯗꯗꯤ ꯅꯣꯅꯦꯗ ꯆꯠꯂꯗꯤ ꯐꯪꯉꯅꯤ ꯑꯩꯈꯣꯏ ꯈꯨꯟꯗꯗꯤ ꯐꯪꯗꯦ
ꯁꯦꯁ ꯑꯥꯁ ꯕꯦꯔꯥꯅꯦ ꯅꯣꯏꯗꯨꯗꯤ
ꯎꯪ ꯕꯦꯔꯥ ꯅꯣꯏꯗꯗꯤ ꯐꯥꯏꯐꯖꯤ ꯐꯪꯕ꯭ꯔꯣ
ꯍꯣꯏꯁ ꯐꯔꯝꯅꯤ ꯃꯩꯅ
ꯑꯥ ꯖꯤꯑꯣꯗꯨꯗꯤ ꯅꯨꯡꯉꯥꯏꯌꯦ
ꯅꯦꯠꯋꯥꯛꯀꯤ ꯑꯥ ꯄ꯭ꯔꯣꯕ꯭ꯂꯦꯝꯗꯤ ꯂꯩꯗꯅ ꯈꯣꯢꯔꯣꯝꯗ ꯕꯤꯑꯦꯁꯅꯦꯜ ꯀꯣ ꯏꯁ ꯃꯩꯅꯤ ꯀꯩꯅꯣ
ꯑꯥ ꯑꯥꯁ ꯅꯨꯡꯉꯥꯏꯔꯅꯤ ꯑꯗꯨꯗꯤ
ꯃꯍꯥꯕꯤꯔ ꯐꯣꯟ ꯅꯨꯡꯉꯥꯏ ꯄꯣꯕ꯭ꯂꯦꯝ ꯂꯩꯇꯦ ꯀꯔꯝꯕꯗꯅꯣ
ꯎꯝ
ꯑꯩꯗꯤ ꯅꯨꯡꯉꯥꯏꯔꯤ ꯀꯦꯠꯇꯦ ꯃꯊꯪꯗ ꯖꯤꯑꯣ ꯅꯪ ꯈꯪꯗꯦ ꯚꯣꯗ ꯐꯣꯟꯁꯨ ꯅꯥꯁꯨ ꯅꯨꯡꯉꯥꯏꯅ ꯅꯨꯡꯉꯥꯏ ꯅꯨꯡꯉꯥꯏꯗꯕ ꯂꯩꯇꯦꯗ ꯑꯩꯈꯣꯏꯔꯣꯝꯗꯗꯤ
ꯀꯅꯥꯅ ꯅꯣꯏꯔꯤꯅꯣ ꯅꯪꯒꯤꯗꯣ
ꯍꯣꯏ ꯆꯅꯤ ꯂꯩꯅ
ꯑꯣ ꯅꯨꯄꯤ ꯊꯤꯔꯕ꯭ꯔꯣ ꯅꯠꯇ꯭ꯔꯒ ꯄꯥꯈꯪꯂ ꯏꯇꯥꯥ ꯅꯣꯏ
ꯅꯨꯄꯤ ꯀꯟꯅ ꯊꯤꯔꯤ
ꯅꯨꯄꯤ ꯀꯟꯅ ꯊꯤꯔꯤꯌꯦ
ꯊꯤꯔꯣ ꯊꯤꯔꯣ ꯊꯤꯔꯗꯤ ꯐꯪꯕꯅꯤ
ꯎꯝ ꯅꯣꯏꯗꯤ ꯐꯪꯂꯝꯃꯅꯤ
ꯎꯝ ꯁꯨ ꯅꯨꯄꯤ ꯌꯥꯝ ꯂꯩꯁꯤꯕꯨ ꯀꯃꯥꯏꯟ ꯐꯪꯗꯣꯏꯅꯣ ꯐꯪꯒꯅꯤꯍꯦ
ꯈꯪꯗꯔꯝꯅꯤꯅ ꯑꯩ ꯐꯪꯕ ꯌꯥꯗ꯭ꯔꯒ ꯂꯩꯔꯤꯅꯦ
ꯎꯝ
ꯐꯥꯒꯤ ꯇꯧꯕꯅꯤꯗ ꯂꯩꯗꯤ ꯂꯩꯈ꯭ꯔꯦꯗ ꯂꯨꯍꯣꯡꯗꯧ ꯈꯛ ꯉꯥꯏꯔꯦꯗ ꯄ꯭ꯂꯥꯟꯗ ꯑꯗꯨꯃꯥꯏꯟ ꯊꯝꯈꯔꯒ ꯂꯩꯔꯦꯗ ꯊꯤꯗꯤ ꯊꯤꯗ꯭ꯔꯤ ꯑꯗꯨ ꯑꯣꯏꯔꯁꯨꯀꯣ ꯄ꯭ꯂꯥꯟꯗꯤ ꯂꯩꯔꯦꯕ ꯒꯜ ꯐꯦꯟ ꯀꯩꯀꯥꯗꯤ ꯂꯩꯔꯦꯕ ꯂꯧꯅꯉꯥꯏ ꯀꯟ ꯇꯧꯔꯤ ꯍꯧꯖꯤꯛ ꯏꯔꯥꯡꯁꯤꯅꯀꯣ ꯌꯥꯗꯕ ꯑꯃꯨꯛ ꯆꯠꯊꯣꯛꯀ ꯆꯠꯁꯤꯟꯒ ꯅꯨꯡꯉꯥꯏꯔꯣꯏꯗꯕ ꯑꯃꯨꯛ
ꯎꯝ ꯍꯥꯌꯡꯦꯗꯤ ꯀꯥꯏ ꯂꯥꯛꯀꯗꯩꯕ ꯃꯥꯟꯗꯦ ꯈꯪꯗꯦꯗ ꯂꯥꯛꯀꯗ꯭ꯔꯥ ꯂꯥꯛꯑꯣꯏꯗ꯭ꯔꯥ ꯉꯔꯥꯡ ꯂꯥꯛꯇꯕꯅꯦ ꯂꯥꯛꯗꯕꯗꯤ
ꯑꯁ ꯉꯔꯥꯡ ꯂꯥꯛꯇꯗꯤ ꯀꯔꯥꯏꯗꯒꯤ
ꯁꯣꯂꯔ ꯀꯔꯤꯀꯔꯥ ꯌꯨꯁ ꯇꯧꯗ꯭ꯔꯥꯅꯦ
ꯑꯩꯈꯣꯏ ꯌꯨꯝꯗꯗꯤ ꯑꯁ ꯃꯩ ꯂꯥꯛꯇꯕꯅꯤꯅ ꯑꯗꯨꯝ ꯊꯥꯜꯂꯒ ꯂꯩꯕꯅꯤꯅ ꯀ꯭ꯔꯤꯁꯨ ꯌꯥꯎꯗ꯭ꯔꯅꯦ
ꯋꯥ ꯂꯩꯇ꯭ꯔꯦꯅꯦ
ꯃꯩ ꯂꯩꯇ꯭ꯔꯗꯤ ꯌꯥꯗꯕꯅꯤꯀꯣ ꯂꯩꯕ ꯅꯨꯡꯉꯥꯏ ꯇꯥꯕꯅꯦꯕ ꯗꯥꯛ ꯑꯦꯁꯅꯦ
ꯃꯩ ꯂꯥꯛꯇꯕꯗꯩꯗꯤ ꯑꯁ ꯐꯣꯟ ꯄꯥꯏꯔꯁꯨ ꯀꯔꯤꯃꯠꯇꯁꯨ ꯀꯥꯟꯅꯗ꯭ꯔꯦꯅꯦ
ꯎꯝ ꯏꯁ꯭ꯇꯣꯅꯦꯖꯇ ꯂꯩꯕꯒ ꯆꯞ ꯃꯥꯟꯅꯔꯝꯅꯤꯍꯦ
ꯃ‌ꯦꯟꯗꯤ ꯃꯩꯩꯅꯤꯍ‌ꯦ
ꯑ ꯃꯦꯟ ꯃꯥꯥꯏꯅꯤ
ꯄꯥꯎ ꯍꯥ ꯄꯥꯎꯗꯤ ꯇꯥꯗꯦ ꯃꯩꯒꯤ ꯄꯥꯎ ꯁꯨꯃꯥꯏꯅ ꯇꯧꯒꯅꯤ ꯀ꯭ꯔꯤ ꯀꯔꯥ
ꯍꯨꯝ ꯍꯨꯝ
ꯅꯣꯡ ꯅꯣꯡ ꯇꯥꯕꯒꯤꯅꯦ ꯀꯔꯤ ꯀꯔꯥ ꯑꯗꯨꯃꯥꯏꯅ ꯁꯦꯝꯕꯒꯦꯅꯦ ꯀꯔꯤ ꯀꯔꯥ ꯂꯩꯇꯦ ꯅ꯭ꯌꯨꯁ
ꯃꯥꯏ ꯂꯥꯛꯇ꯭ꯔꯤꯗꯣ ꯍꯥꯏꯕ
ꯎꯝ ꯍꯝ ꯑꯣ ꯐꯔꯦ ꯑꯗꯨꯗꯤ ꯏꯇꯥꯎ
ꯎꯝ ꯐꯣꯟꯗꯣ ꯊꯝꯒꯅꯨꯀ‌ꯣ ꯍꯣꯏ ꯃꯁꯥꯅ ꯇꯠꯁꯅ‌ꯣ
ꯃꯣꯏ ꯑꯩꯁꯨ ꯕꯤꯇ꯭ꯔꯤ ꯌꯥꯎꯗ‌ꯦꯅ‌ꯦ ꯏꯇꯥꯎ
ꯑꯗꯨꯗꯣ ꯕ꯭ꯔꯤꯖꯦꯛ ꯆꯪꯊꯔꯛꯀꯅꯦꯕ ꯃꯊꯟꯇ ꯂꯣꯏꯔꯝꯈ꯭ꯔꯁꯅꯨꯕ ꯃꯇꯝꯁꯤ ꯌꯥꯝ ꯗ꯭ꯔꯦꯁꯦ ꯃꯇꯝꯁꯨ ꯌꯥꯝꯗ꯭ꯔꯦꯕ ꯃꯊꯟꯇꯅ ꯀꯛꯁꯅꯣꯕ ꯔꯤꯖꯦꯛ ꯔꯤꯖꯦꯛ ꯑꯗꯨꯃꯥꯏꯅ ꯆꯠꯀꯅꯤ ꯍꯥꯏꯔ ꯃꯃꯤꯅꯤꯗ
ꯔꯤꯖ‌ꯦꯛ ꯆꯠ ꯆꯠꯀꯅꯤ ꯑꯣ
ꯏꯊꯟꯊꯗ ꯑꯗꯨꯃꯥꯏꯅ ꯃꯥ ꯀꯛ ꯁꯟꯅ‌ꯣꯕꯀꯣ ꯁꯥꯟꯅꯔꯝꯃꯒꯁ ꯂꯨꯄꯥ ꯂꯣꯏꯅꯃꯛ ꯔꯤꯖꯦꯛ ꯆꯠꯈ꯭ꯔꯅꯤꯕ ꯁꯤꯁꯦ ꯑꯗꯨ ꯑꯣꯏꯔꯗꯤ ꯀꯃꯥꯏꯅ ꯂꯩꯔꯤꯅꯤ ꯑꯗꯨꯗꯤ ꯃꯩ ꯂꯥꯛꯇ꯭ꯔꯗꯤ ꯔꯤꯡꯁꯦ ꯀꯃꯥꯏꯅ ꯂ‌ꯦꯡꯒꯅꯦ
ꯋꯥꯔꯅꯤꯅ‌ꯦ ꯅꯪ
ꯁꯨꯝ ꯑꯗꯨꯝ ꯂꯩꯕ ꯇꯥꯔꯦꯅꯦ ꯎꯄꯥꯏ ꯂꯩꯇ꯭ꯔꯩ